ꯍꯂꯣ
ꯍꯜꯂꯣ
ꯑꯣ ꯍ ꯇꯥꯏ ꯇꯥꯏ ꯑꯥ ꯆꯥꯛ ꯆꯔꯕꯣ
ꯍꯣꯏ ꯆꯔꯦ
ꯑꯩ ꯊꯕꯛ ꯍꯜꯂꯛꯄꯗ ꯉꯥꯏꯔꯤꯌꯦ
ꯑꯣ
ꯊꯕꯛ ꯆꯠꯂꯨꯕ ꯑꯗꯒꯤ ꯌꯧꯔꯛꯄꯗ ꯉꯥꯏꯔꯦ ꯍꯧꯖꯤꯛꯇ ꯑꯗꯨꯗꯒꯤ ꯀꯣꯜ ꯇꯧꯔꯛꯏꯅꯦꯗ ꯅꯪꯗꯤ ꯆꯥꯔꯕ
ꯑꯩ ꯍꯣꯏ ꯉꯥꯏꯍꯥꯛ ꯉꯥꯏꯍꯥꯛ ꯃꯤꯅꯤꯠ ꯀꯨꯟꯊ꯭ꯔꯥꯃꯨꯛ ꯁꯨꯔꯦ ꯆꯥꯔꯒ ꯑꯗꯨꯝ ꯂꯩꯁꯦ
ꯑꯣ ꯀꯩ ꯃꯊꯦꯜ ꯍꯣꯠꯅꯔꯒꯦ
ꯍꯥꯥ
ꯀꯦ ꯃꯊꯦꯜ ꯆꯥꯔꯒꯦꯕ ꯀꯦ ꯃꯊꯦꯜ
ꯉꯁꯤ ꯑ ꯌꯥꯝ ꯀꯟꯅ ꯑꯍꯥꯎꯕꯗꯤ ꯑꯣꯏꯗꯦꯗ ꯁꯨꯝ ꯑꯩꯈꯣꯏ ꯁ꯭ꯋꯥꯏꯗ ꯑꯦꯚꯥꯏꯂꯦꯕꯜ ꯑꯣꯏꯕ ꯀꯣ ꯑꯗꯨꯝ ꯍꯧꯖꯤꯛ ꯍꯧꯖꯤꯛꯀꯤ ꯇꯝ ꯏꯟꯁꯥꯡ ꯑꯗꯨꯝ ꯆꯥꯏꯌꯦꯗ
ꯊꯥꯒꯨꯝꯕ ꯅꯠꯇꯕ꯭ꯔꯥ
ꯑ ꯑꯗꯨꯒꯨꯝꯕ ꯅꯠꯇꯕ
ꯑꯣ ꯑꯠꯆꯥ ꯑꯠꯆꯥ ꯃꯅꯥ ꯃꯁꯤꯡ
ꯃꯅꯥ ꯃꯁꯤꯡ ꯁꯤꯠ
ꯑꯩꯁꯨ ꯍꯥꯎꯗꯦꯗ ꯍꯋꯥꯏ ꯑꯣꯏꯅ ꯍꯣꯠꯅꯔꯦ ꯉꯁꯤꯗꯤ
ꯎꯝ
ꯕꯣꯜ ꯌꯦꯡꯕ꯭ꯔꯣ
ꯎꯝ ꯌꯦꯡꯉꯦ
ꯀꯔꯝꯕ ꯇꯤꯝꯒꯤ ꯐꯦꯟꯁ ꯑꯣꯏꯒꯦ
ꯐꯦꯟꯁꯦ ꯑꯩꯁꯦ ꯁꯄꯦꯁꯤꯐꯤꯛ ꯑꯣꯏꯅꯗꯤ ꯂꯩꯇꯦꯗ ꯍꯥꯏꯕꯗꯤ
ꯃꯌꯥ ꯃꯤ ꯃꯌꯥꯝ ꯁꯥꯟꯅꯕꯅꯤꯅꯀꯣ ꯇꯤꯝ ꯃꯌꯥꯝ ꯁꯥꯟꯅꯕꯅꯤꯅ ꯑ ꯑꯗꯨ ꯃꯔꯛꯇ ꯑꯗꯨꯝ ꯑꯃꯝ ꯑꯃꯃꯝꯗ ꯑꯗꯨꯝ ꯁꯞꯄꯣꯔꯠ ꯇꯧꯔ ꯂꯩꯔꯦ ꯃꯦꯠꯆ ꯑꯃꯗ ꯁꯞꯄꯣꯔꯠꯁ ꯑꯃꯗ ꯁꯞꯄꯣꯔꯠ ꯇꯧꯕ ꯑꯃꯗ ꯁꯞꯄꯣꯔꯠ ꯇꯧꯕ ꯁꯨꯝ ꯇꯧꯔꯒ ꯂꯩꯌꯦꯕꯀꯣ
ꯍꯥꯏꯕꯗꯤ ꯀꯩꯅꯣ ꯍꯥꯏꯕ ꯑꯃ ꯂꯩꯔꯤꯗꯅ ꯍꯥꯏꯗꯤ ꯁꯤꯅ ꯈ꯭ꯋꯥꯏꯗꯒꯤ ꯈꯔꯗꯤ ꯍꯦꯟꯅ ꯄꯥꯝꯕ ꯑꯃꯗꯤ ꯂꯩꯔꯝꯃꯅꯤꯗꯅ
ꯑ ꯑꯗꯨꯒꯨꯝꯕꯗꯤ ꯂꯩꯌꯦ ꯑꯗꯨꯒꯨꯝꯕꯗꯤ ꯍꯧꯖꯤꯛ ꯍꯥꯏꯗꯣꯛꯄ ꯌꯥꯗꯦ ꯐꯥꯏꯅꯦꯜ ꯀꯥꯟꯗ꯭ꯔꯤꯕꯅꯤꯅ
ꯌꯥꯔꯦ ꯉꯝꯕꯨ ꯉꯝ ꯑꯥ
ꯉꯥ ꯍꯧꯖꯤꯛ
ꯄꯤꯔꯁꯨ ꯉꯝꯃꯁꯨ ꯍꯥꯏꯒꯗꯕꯅꯤꯅꯦ ꯇꯤꯝꯅꯦ ꯑꯗꯨꯗꯤ
ꯃꯥꯅꯦ ꯍꯧꯖꯤꯛꯇꯤ ꯀꯩ ꯍꯥꯏꯁꯤꯔꯥ ꯑ ꯀꯩꯅꯣ ꯇꯧꯋꯤꯗꯅ ꯑ ꯂꯤꯛ ꯌꯥꯎꯔ ꯂꯣꯏꯗ꯭ꯔꯤ ꯂꯣꯏꯗ꯭ꯔꯤꯗꯅ
ꯍꯣꯏ ꯍꯣꯏ ꯍꯣꯏ
ꯑꯗꯨꯃꯥꯏꯅ ꯇꯧꯕꯒꯤ
ꯑꯣ ꯑꯩꯗꯤ ꯑꯩꯒꯤ ꯇꯤꯝꯗꯤ ꯃꯣꯔꯅꯤꯡ ꯊ꯭ꯔꯤ ꯊꯥꯔꯇꯤꯗ ꯁꯥꯟꯅꯒꯗꯕꯅꯤꯅꯦ
ꯑꯣ ꯑꯩꯒꯤ ꯇꯤꯝꯗꯤ ꯅꯍꯥꯟ ꯑꯩꯒꯤ ꯇꯤꯝꯗꯤ ꯅꯍꯥꯟ ꯅꯍꯥꯟ ꯁꯥꯟꯅꯈ꯭ꯔꯦ
ꯑꯣ ꯑꯩꯗꯤ ꯑꯅꯤꯃꯛ ꯄꯥꯝꯃꯤꯅꯦ ꯑꯗꯣ ꯁꯤꯛꯀꯤ ꯑꯥꯔꯖꯦꯟꯇꯤꯅꯥꯒ ꯕ꯭ꯔꯥꯖꯤꯜꯁꯦ ꯁꯞꯄꯣꯔꯠ ꯇꯧꯋꯦꯕ
ꯎꯝ
ꯍꯥꯏꯕꯗꯤ ꯍꯥꯟꯅꯗꯒꯤ ꯍꯥꯟꯅ ꯋꯥꯔꯜ ꯀꯞ ꯇꯨ ꯊꯥꯎꯖꯟ ꯇꯦꯟꯗꯒꯤ ꯑꯗꯨꯝ ꯃꯣꯏꯁꯦ ꯁꯞꯄꯣꯔꯠ ꯇꯧꯕ ꯉꯝꯕ ꯁꯤꯕ ꯑꯗꯨꯗꯤ ꯇꯣꯉꯥꯟꯕ ꯋꯥꯔꯤꯅꯦ
ꯍꯧꯖꯤꯛꯀꯥꯟꯗꯤ ꯀꯔꯤ ꯀꯔꯤ ꯇꯧꯔꯒ ꯂꯩꯔꯦ
ꯑꯩꯗꯣ ꯊꯕꯛ ꯆꯠꯂꯨꯑꯦ ꯍꯜꯂꯛꯑ ꯀꯩꯅꯣꯗ ꯆꯠꯂꯨꯕ
ꯊꯕꯛ ꯑꯁꯅꯗꯤ ꯑꯣ ꯑꯁ ꯑꯗꯨꯅꯤꯅꯦ ꯁꯨꯃꯥꯏꯅ ꯁꯨꯃꯥꯏꯅ ꯏꯁꯥ ꯏꯁꯥꯒꯤ ꯈꯔ ꯇꯧꯔꯒ ꯂꯩꯒꯗꯕꯅꯤ ꯍꯥꯏꯕꯗꯤ ꯃꯤꯉꯣꯟꯗ ꯈꯛꯇ ꯗꯤꯄꯦꯟ ꯇꯧꯕ ꯃꯍꯨꯠꯇ ꯀꯣ
ꯑꯗꯨ ꯇꯧꯕꯗꯨꯅꯅꯤꯅꯦ ꯏꯀꯥꯏꯔꯛꯄꯩꯅꯤꯅꯦ ꯇꯧꯔꯤꯁꯦ
ꯑꯦ ꯏꯀꯥꯏ ꯑꯍꯣꯏ ꯑꯗꯨꯃꯥꯏꯅ
ꯍꯥꯏꯕꯗꯤ
ꯍꯣꯏ ꯃꯤꯉꯣꯟꯗ ꯈꯛꯇ ꯗꯤꯄꯦꯟ ꯇꯧꯕꯗꯣ ꯑꯩꯈꯣꯏꯁꯨ ꯁꯨꯃꯥꯏꯅ ꯇꯧꯏꯗ ꯍꯥꯏꯕꯗꯤ ꯍꯧꯖꯤꯛ ꯑꯩꯈꯣꯏ ꯆꯥꯎꯔꯒꯦ ꯑꯗꯨꯃꯥꯏꯅ ꯇꯧꯔꯒ ꯃꯤꯉꯣꯟꯗ ꯈꯛꯇ ꯗꯤꯄꯦꯟ ꯇꯧꯔꯒ ꯂꯩꯕꯁꯦ ꯑꯁ ꯏꯀꯥꯏꯗꯤ ꯏꯀꯥꯏꯕ ꯍꯧꯔꯦꯍꯦ
ꯑꯗꯨ ꯉꯝꯃꯗꯤ ꯐꯩꯅꯦ
ꯍꯧꯖꯤꯛꯁꯦ ꯉꯝꯗ꯭ꯔꯤꯗꯨꯅꯦ ꯑꯗꯨꯏꯅꯤꯅꯦ
ꯑꯩꯁꯨ ꯑꯩꯈꯣꯏ ꯃꯥꯥꯟꯅꯦ
ꯏꯃꯥ ꯏꯄꯥꯗ ꯄꯩꯁꯥ ꯍꯪꯒꯗꯕꯗꯣ ꯏꯀꯥꯏꯕ ꯍꯧꯔꯦꯕ ꯑꯗꯨꯏ
ꯑꯁ ꯑꯩ ꯍꯣꯏ ꯑꯩꯈꯣꯏꯁꯨ ꯑꯗꯨ ꯆꯞ ꯑꯩꯈꯣꯏꯁꯨ ꯑꯗꯨꯝ ꯈꯜꯂꯤꯗ ꯈ꯭ꯋꯥꯏꯗꯒꯤ ꯒ꯭ꯔꯦꯖꯨꯁꯟ ꯒ꯭ꯔꯦꯖꯨꯁꯟ ꯂꯣꯏꯗ꯭ꯔꯤꯐꯥꯎ ꯂꯣꯏꯕ ꯣꯏꯗ꯭ꯔꯤꯕ ꯃꯇꯝꯗꯗꯤ ꯋꯥꯈꯜꯁꯦ ꯀꯩꯝ ꯂꯥꯛꯇꯦꯕꯀꯣ ꯍꯦꯛ ꯂꯣꯏꯕꯗꯗꯤ ꯑꯁ ꯀꯩꯅꯣ ꯅꯤꯡꯁꯤꯡꯕ ꯍꯧꯔꯛꯑꯦ
ꯑꯣ ꯕ꯭ꯔꯣꯗꯤꯁꯦ ꯍꯣꯏꯅꯦ ꯅꯨꯄꯥꯒ ꯑꯃꯨꯛ ꯑꯣꯏꯌꯦ
ꯎꯝ ꯕꯔꯗꯟꯗꯣ ꯕꯔꯗꯟꯗꯣ ꯑꯃꯨꯛ ꯈꯟꯕ ꯍꯧꯔꯦꯕꯀꯣ ꯁꯨꯃꯥꯏꯅ ꯍꯤꯡꯕꯁꯦ ꯁꯨꯃꯥꯏꯅ ꯁꯤꯐꯥꯎ ꯋꯥꯏ ꯁꯨꯃꯥꯏꯅ ꯇꯧꯕꯗꯣ ꯈꯪꯕ ꯍꯧꯔꯛꯑꯦꯕ ꯑꯗꯨꯒꯤ
ꯎꯝ ꯑꯣ ꯒ꯭ꯔꯦꯖꯨꯌꯦꯁꯟ ꯂꯣꯏꯕꯗꯤ ꯆꯍꯤ ꯀꯌꯥ ꯁꯨꯔꯒꯦ
ꯑꯥ ꯑꯃ ꯀꯝꯄ꯭ꯂꯤꯠ ꯑꯣꯏꯔꯦ
ꯑꯃ ꯆꯍꯤ ꯑꯃ
ꯑ ꯑꯃꯛ
ꯆꯍꯤ ꯀꯌꯥ ꯀꯌꯥꯅꯦ ꯍꯥꯏꯅꯣ
ꯆꯍꯤ ꯑꯃ ꯍꯦꯟ
ꯋꯥꯟ ꯑꯣ ꯑꯠꯆꯥ ꯑꯠꯆꯥ ꯆꯥ ꯆꯍꯤ ꯑꯃ
ꯎꯝ
ꯑꯗꯨꯗꯤ ꯕ꯭ꯔꯣꯁꯦ ꯆꯍꯤ ꯀꯌꯥꯃꯨꯛ ꯀꯨꯝꯕ ꯑꯣꯏꯔꯝꯃꯅꯤ
ꯑꯩꯔꯣ
ꯑꯥ ꯑꯗꯨꯝ ꯂꯦꯡꯒꯥ ꯑꯣꯏꯕ ꯃꯥꯟ ꯂꯦꯡꯒꯥ ꯑꯣꯏꯒꯗꯕ ꯃꯥꯟꯕ
ꯑꯣꯏꯔꯝꯅꯤꯗ ꯑꯩꯁꯨ ꯀꯩꯅꯣ ꯌꯥꯝ ꯑꯉꯥꯡꯅꯤꯅꯦ ꯀꯩꯅꯣ
ꯑꯗꯣ ꯑꯩꯁ ꯀꯩꯁꯨ ꯀꯥꯏꯗꯦꯅ ꯑꯗꯣ ꯍꯥꯏꯗꯣꯛꯄꯕꯨ ꯀꯌꯥ ꯑꯣꯏꯔꯒꯦ ꯑꯗꯨꯝ ꯃꯥꯟꯅꯕ꯭ꯔꯥ ꯌꯦꯡꯒꯦ ꯇꯧꯕꯅꯦꯗ ꯈꯔ ꯑꯩ ꯑꯩꯉꯣꯟꯗꯒꯤ ꯑꯍꯟ ꯑꯣꯏꯕ꯭ꯔꯥ ꯑꯉꯥꯡ ꯑꯣꯏꯕ꯭ꯔꯥ
ꯑꯩ ꯑꯩꯗꯤ ꯀꯩꯅꯣ ꯌꯥꯝ ꯑꯉꯥꯡ ꯑꯩꯈꯣꯏ ꯂꯦꯡꯒꯥꯗꯤ ꯃꯥꯟꯗꯤ ꯃꯥꯟꯅꯔꯅꯤꯗ
ꯀꯥꯏꯗꯕꯅꯦꯗ ꯅꯣꯔꯃꯦꯜ ꯑꯣꯏꯅ ꯋꯥꯔꯤ ꯁꯥꯟꯅꯁꯦꯕ ꯍꯥ
ꯎꯝ ꯃꯥꯅꯦ ꯃꯥꯅꯦ ꯍꯥꯏꯕꯗꯤ ꯍꯧꯖꯤꯛꯀꯥꯟꯁꯦ ꯑꯁ ꯀꯔꯤ ꯍꯥꯏꯁꯤꯔꯥ ꯃꯇꯝ ꯃꯇꯝ ꯃꯇꯝꯒꯤ ꯍꯣꯠꯅꯕꯁꯦ ꯑꯁꯨꯝ ꯁꯨꯝ ꯍꯦꯟꯒꯠꯇ꯭ꯔꯗꯤ ꯌꯥꯗꯦꯅꯦ
ꯑꯣ
ꯍꯧꯖꯤꯛ ꯊꯥꯏꯅꯒꯤ ꯃꯇꯝ ꯃꯇꯝꯒꯤ ꯆꯥꯟꯅꯗ꯭ꯔꯦꯕꯀꯣ
ꯑꯥ ꯆꯨꯝꯃꯦ ꯍꯣꯏ ꯌꯥꯝ ꯈꯦꯠꯅꯔꯦꯗ ꯄꯣꯠ ꯃꯃꯜ ꯍꯦꯟꯒꯠꯄꯒ
ꯎꯝ
ꯄꯣꯠ ꯃꯃꯜꯒꯤ ꯍꯦꯟꯒꯠꯄꯒ ꯍꯧꯖꯤꯛꯀꯤ ꯂꯤꯕꯤꯡ ꯑꯦꯛꯁꯄꯦꯟꯁꯁꯦ ꯍꯦꯟꯒꯠꯄꯒ ꯌꯥꯝ ꯈꯦꯠꯅꯔꯦꯗ ꯍꯧꯖꯤꯛ ꯃꯇꯝꯗꯗꯤ ꯍꯥꯟꯅꯒꯤ ꯃꯇꯝꯗ
ꯀꯣꯏ ꯅꯥꯟ ꯎꯝ ꯑꯩꯈꯣꯏ ꯅꯍꯥꯟꯋꯥꯏ ꯍꯥꯏ ꯁ꯭ꯀꯨꯜ ꯇꯝꯕ ꯃꯇꯝꯗ ꯑꯁ ꯋꯥꯈꯜ ꯌꯥꯝ ꯄꯤꯁ ꯑꯣꯏꯅ ꯂꯩꯌꯦ ꯇꯝꯕꯅꯦꯕꯀꯣ ꯍꯥꯏꯗꯤ ꯑꯩꯈꯣꯏ ꯃꯊꯛꯇ ꯇꯝꯍꯧꯕꯁꯤꯡꯗꯣ ꯌꯦꯡꯉꯒ ꯃꯣꯏ ꯇꯧꯖꯦ ꯑꯁ ꯃꯣꯏꯗꯣ ꯌꯥꯝ ꯅꯨꯡꯉꯥꯏꯔꯝꯅꯤꯗ ꯑꯩꯈꯣꯏꯁꯨ ꯃꯇꯝ ꯂꯥꯛꯀꯅꯤꯗ ꯍꯣꯏ ꯁꯨꯃꯥꯏꯅ ꯈꯟꯕꯅꯦꯕꯀꯣ ꯑꯗꯨ ꯃꯇꯝꯗꯣ ꯑꯩꯈꯣꯏ ꯍꯧꯖꯤꯛ ꯑꯩꯈꯣꯏꯁꯨ ꯐꯪꯈ꯭ꯔꯦꯕꯀꯣ ꯑꯗꯨ ꯑꯣꯏꯔꯁꯨ ꯑꯉꯥꯡ ꯃꯇꯝꯗ ꯑꯉꯥꯡ ꯃꯇꯝꯗ ꯈꯜꯂꯨꯕꯒꯤ ꯃꯍꯥꯎꯗꯣ ꯑꯗꯨ ꯐꯎꯗꯤ ꯐꯪꯍꯧꯗꯦꯅ ꯉꯁꯤꯁꯦ ꯍꯧꯖꯤꯛ ꯍꯧꯖꯤꯛꯁꯦ
ꯌꯥꯝ ꯑꯍꯟ ꯑꯣꯏꯅꯤꯡꯕꯗꯣ ꯍꯧꯖꯤꯛ ꯑꯍꯟ ꯑꯣꯏꯔꯛꯑꯀꯥꯟꯗꯅ ꯑꯃꯨꯛ ꯑꯉꯥꯡ ꯑꯣꯏꯔꯛ ꯑꯣꯏꯅꯤꯡꯉꯛꯄꯅꯦ
ꯃꯥꯅꯦ ꯃꯥꯅꯦ ꯌꯥꯝ ꯅꯨꯡꯉꯥꯏ ꯈꯜ ꯀꯣꯂꯦꯖꯀ ꯍꯥꯏꯁꯦ ꯑꯁ ꯌꯥꯝ ꯅꯨꯡꯉꯥꯏꯒꯗꯕ ꯃꯑꯣꯡꯗ ꯈꯜꯂꯦꯕꯀꯣ
ꯍꯣꯏ ꯍꯣꯏ ꯑꯗꯨꯒꯗꯤ ꯂꯣꯏꯔꯦ ꯍꯧꯖꯤꯛꯀꯤ ꯍꯥꯏ ꯁ꯭ꯀꯨꯜꯗꯨꯅ ꯍꯦꯟꯅ ꯅꯨꯡꯉꯥꯏꯔꯒ ꯂꯩꯔꯝꯃꯦ ꯅꯨꯡꯇꯤꯒꯤ ꯀ꯭ꯂꯥꯁꯃꯦꯠꯁꯨ ꯍꯥꯏꯕꯗꯤ ꯈꯔ ꯏꯁꯇ꯭ꯔꯤꯛꯁꯨ ꯑꯣꯏꯔꯕꯅꯤꯅ ꯅꯨꯡꯇꯤꯒꯤ ꯎꯅꯔꯦ
ꯎꯝ
ꯏꯃꯥꯟꯅꯕ ꯐ꯭ꯔꯦꯟ ꯁꯔꯀꯜꯁꯨ ꯌꯥꯝ ꯁꯦꯝꯃꯦ
ꯃꯥꯅꯦ
ꯍꯧꯖꯤꯛ ꯀꯣꯂꯦꯖ ꯀꯥꯃꯤꯟꯅꯕꯁꯤꯡꯁꯤ ꯀꯣꯟꯇꯦꯛꯁ ꯀꯌꯥꯃꯨꯛ ꯀꯣꯟꯇꯦꯛꯁ ꯀꯨꯝꯕꯗꯨꯗ ꯇꯧꯅꯔꯁꯨ ꯍꯧꯖꯤꯛꯀꯤ ꯍꯥꯏ ꯁ꯭ꯀꯨꯜꯗꯗꯤ ꯌꯥꯎꯗꯦꯗꯅ ꯍꯥꯏ ꯁ꯭ꯀꯨꯜꯒꯤꯗꯨꯗꯤ ꯒ꯭ꯔꯨꯞꯀꯨꯝꯕꯁꯨ ꯁꯦꯝꯃꯒ ꯑꯦꯂꯨꯝꯅꯥꯏꯒ ꯇꯧꯔꯒ ꯄ꯭ꯔꯣꯒꯤꯁꯨ ꯂꯩꯔꯝꯕꯅꯤ ꯅꯍꯥ ꯀ꯭ꯂꯥꯁ ꯇꯦꯟꯒꯤꯗꯤ ꯂꯩꯔꯝꯈꯤꯒꯅꯦꯕ ꯀꯣꯂꯦꯖꯀꯤ ꯂꯩꯕ꯭ꯔꯥꯅꯦ ꯀꯣꯂꯦꯖ ꯀꯣꯂꯦꯖꯀꯤ ꯂꯩꯔꯝꯃꯣꯏꯕ ꯀ꯭ꯂꯥꯁ ꯇꯦꯟꯒꯤꯗꯤ ꯒ꯭ꯔꯨꯞ ꯑꯃ ꯁꯦꯝꯃꯒ ꯂꯣꯏ ꯄꯨꯟꯅ ꯂꯩꯔꯝꯃꯅꯤꯕ
ꯃꯥꯅꯦ ꯂꯩꯌꯦ ꯍꯣꯏ
ꯍꯣꯏ ꯀꯣꯂꯦꯖꯀꯤꯗꯤ ꯑꯗꯨꯒꯨꯝꯕ ꯁꯦꯝꯕ꯭ꯔꯅꯦ ꯁꯦꯝꯗꯦ ꯂꯣꯏ ꯂꯦꯞ ꯇꯧꯅꯔꯦ
ꯀꯣꯂꯦꯖꯀꯤꯗꯤ ꯑꯁ ꯃꯤ ꯌꯥꯝꯕꯅꯤꯅꯀꯣ
ꯍꯣꯏ ꯍꯣꯏ
ꯁꯦꯝ ꯁꯦꯝꯔꯁꯨ ꯁꯦꯝ ꯁꯦꯝꯔꯁꯨ ꯁꯛꯁꯦꯁ ꯑꯣꯏꯕ ꯉꯝꯗꯦꯅꯦ ꯍꯥꯏꯕꯗꯤ ꯍꯧꯖꯤꯛꯁꯦ ꯃꯇꯝꯒꯤ ꯃꯇꯨꯡꯏꯟꯅ ꯃꯁꯥ ꯃꯁꯥꯒꯤ ꯊꯕꯛ ꯍꯣꯠꯅꯕ ꯃꯇꯝꯅꯤꯅꯀꯣ
ꯑꯥꯎ
ꯃꯤ ꯈꯔꯅꯗꯤ ꯑꯗꯨ ꯃꯔꯛꯇ ꯃꯤ ꯈꯔꯅꯗꯤ ꯐ꯭ꯔꯤ ꯑꯣꯏꯔ ꯂꯩꯔꯦ ꯃꯤ ꯈꯔꯅꯗꯤ ꯊꯕꯛ ꯐꯪꯍꯧꯈ꯭ꯔꯦ ꯃꯤ ꯈꯔꯗꯤ ꯁꯨꯃꯥꯏꯅ ꯕꯤꯖꯤ ꯃꯁꯥ ꯃꯁꯥꯒꯤ ꯒ꯭ꯔꯦꯖꯨꯦꯁꯟ ꯂꯣꯏꯔꯛꯄꯁꯤꯗ ꯃꯁꯥ ꯃꯁꯥꯒꯤ ꯊꯕꯛ ꯈꯛꯇ ꯕꯤꯖꯤ ꯑꯣꯏꯔ ꯂꯩꯈ꯭ꯔꯦꯕꯀꯣ
ꯑꯥꯏ
ꯅꯍꯥꯟꯋꯥꯏꯗꯤ ꯁ꯭ꯀꯨꯜ ꯀꯥꯕ ꯃꯇꯝꯗꯗꯤ ꯍꯥꯏ ꯁ꯭ꯀꯨꯜ ꯀꯥꯕ ꯃꯇꯝꯗꯗꯤ ꯆꯞ ꯃꯥꯟꯅꯅ ꯀꯩꯅꯣ ꯍꯣꯂꯤꯗꯦ ꯄꯤꯕ ꯃꯇꯝꯗꯁꯨ ꯁꯨꯝ ꯑꯩꯈꯣꯏꯅ ꯑꯗꯨꯝ ꯆꯞ ꯃꯥꯟꯅꯕ ꯁꯦꯝ ꯇꯥꯏꯃꯤꯡꯗ ꯇꯧꯒꯤꯀꯣ ꯐꯥꯎꯅꯕ ꯈꯣꯠꯄꯁꯨ ꯌꯥꯝ ꯅꯨꯡꯉꯥꯏꯌꯦꯕꯀꯣ
ꯎꯝ
ꯑꯗꯨꯒ ꯈꯜꯂꯨꯔꯒ ꯍꯧꯖꯤꯛꯀꯥꯟꯁꯤꯗꯤ ꯁꯨꯝ ꯄ꯭ꯔꯣꯐꯦꯁꯟ ꯇꯣꯉꯥꯟ ꯇꯣꯉꯥꯟ ꯆꯠꯈ꯭ꯔꯕꯒꯤꯀꯣ
ꯌꯥꯗ꯭ꯔꯦꯗ ꯍꯣꯏ
ꯃꯥꯅꯤ ꯀꯩꯀꯩ ꯏꯟꯁꯥꯡ ꯆꯥꯔꯒ ꯂꯩꯔꯦ ꯍꯧꯖꯤꯛꯀꯥꯟ
ꯑꯩꯁꯦ ꯑꯗꯨꯝ ꯈꯪꯗꯦꯗ ꯕꯖꯥꯔꯗ ꯐꯪꯕ ꯈꯨꯟ ꯈꯨꯟꯗꯒꯤꯁꯨ ꯈꯔ ꯊꯥꯔꯛꯄ ꯑꯌꯥꯝꯕ ꯁꯤꯗ ꯑꯣꯏꯅ ꯂꯩꯔꯒ ꯆꯥꯔꯦꯗ
ꯑꯣ ꯍꯧꯖꯤꯛꯀꯥꯟꯁꯦ ꯍꯧꯖꯤꯛꯀꯥꯟ ꯔꯨꯇꯤꯟꯁꯦ ꯗꯦꯂꯤ ꯔꯣꯇꯤꯟꯁꯦ ꯍꯣꯡꯕ ꯌꯥꯝ ꯋꯥꯏꯅꯦ
ꯍꯣꯏ ꯍꯣꯏ ꯍꯣꯏ ꯍꯣꯏ
ꯑꯌꯨꯛꯇꯨꯗ ꯊꯦꯡꯅ ꯍꯧꯒꯠꯂꯅꯤ ꯆꯥꯛ ꯊꯣꯡꯉ ꯑꯃꯨꯛ ꯆꯥꯔꯅꯤ ꯅꯨꯡꯊꯤꯟꯜꯗ ꯉꯥꯏꯍꯥꯛ ꯇꯨꯝꯒꯅꯤ ꯏꯚꯤꯅꯤꯡꯗ ꯏꯚꯤꯅꯤꯡꯗ ꯋꯥꯛꯀꯤꯡ ꯈꯔ ꯆꯦꯜꯂꯨꯔꯅꯤ ꯑꯗꯨ ꯍꯜꯂꯛꯑꯒ ꯆꯥꯛ ꯆꯥꯔꯅꯤ ꯑꯗꯨ ꯑꯥ ꯅꯥꯏꯍꯥꯛ ꯂꯩꯔꯒ ꯉꯍꯥꯛ ꯂꯩꯔꯒ ꯏꯁꯄꯣꯔꯠꯁ ꯌꯦꯡꯒꯅꯤ ꯑꯗꯨꯒ
ꯍꯣꯏ ꯍꯣꯏ ꯍꯣꯏ
ꯑꯗꯨꯝ ꯉꯥꯛ ꯇꯨꯝꯕ ꯁꯨꯃꯥꯏꯅ ꯁꯤꯒꯤ ꯔꯨꯇꯤꯟꯁꯤꯗꯗꯤ ꯁꯤꯗꯒꯤ ꯍꯣꯡꯕ ꯌꯥꯝ ꯋꯥꯏꯅꯦ
ꯑꯗꯨꯅꯦ ꯍꯥꯏꯖꯦ ꯑꯗꯨꯒꯤ ꯔꯣꯇꯤꯟꯁꯦ ꯑꯁ ꯇꯣꯉꯥꯟꯕꯒꯨꯝꯕ ꯀꯣꯏꯕꯒꯨꯝꯕ ꯆꯠꯄꯗꯨꯅ ꯑꯃꯨꯛ ꯍꯧꯖꯤꯛ ꯍꯧꯖꯤꯛꯅ ꯑꯃꯨꯛ ꯈꯔ ꯈꯔ ꯄ꯭ꯔꯣꯕ꯭ꯂꯦꯝ ꯂꯩꯕꯒꯤ ꯐꯖꯅ ꯀꯣꯏꯕ ꯆꯠꯄꯁꯨ ꯌꯥꯗ꯭ꯔꯦ
ꯎꯝ ꯋꯦꯗꯔꯁꯤꯅ ꯋꯦꯗꯔꯁꯤꯅ ꯈꯔ ꯈꯔ ꯗꯤꯁꯇꯥꯔꯕ ꯇꯧꯕ
ꯋꯦꯗꯔꯁꯤꯅ ꯗꯤꯁꯇꯔꯕ ꯇꯧꯕꯒ ꯑꯗꯨꯒ ꯍꯧꯖꯤꯛꯀꯤ ꯄ꯭ꯔꯣꯕ꯭ꯂꯦꯝ ꯈꯔ ꯊꯣꯛꯄꯁꯤꯅ ꯀꯣꯏꯕ ꯐꯪꯅꯕꯒ ꯂꯣꯏ ꯃꯤꯛꯁ ꯑꯞ ꯇꯧꯅꯔꯦꯕ ꯍꯧꯖꯤꯛꯁꯦ
ꯃꯥꯅꯤ ꯃꯥꯅꯤ ꯍꯥꯏꯕꯗꯤ ꯃꯇꯝꯁꯦ ꯃꯠ ꯃꯠ ꯍꯧꯖꯤꯛꯇꯤ ꯁꯤꯖꯟ ꯑꯣꯏꯕꯅꯤꯅꯀꯣ ꯇꯝꯃꯡ ꯑꯣꯏꯕꯅꯤꯅ ꯌꯥꯝ ꯀꯩꯅꯣ ꯇꯧꯋꯦꯕꯀꯣ ꯁꯥ ꯁꯥꯃꯟꯕꯁꯤꯅꯀꯣ ꯍꯣꯏ ꯇ꯭ꯔꯦꯛ ꯀꯤꯡꯒꯨꯝꯕ ꯑꯦꯗꯚꯦꯟꯆꯔꯁꯀꯨꯝꯕ ꯆꯠ ꯅꯨꯡꯗꯤ ꯅꯨꯡꯉꯥꯏꯗꯕ ꯃꯇꯝꯅꯤꯅꯤꯅꯦ ꯍꯧꯖꯤꯛꯀꯥꯟꯁꯦ
ꯍꯣꯏ ꯍꯣꯏ ꯍꯥꯄꯦꯟꯒ ꯁꯦꯠꯂꯒ ꯐꯖꯅ ꯑꯦꯗꯚꯦꯟꯆꯔ ꯑꯣꯏ ꯒꯥꯔꯤꯁꯦ ꯐꯖꯅ ꯄꯦꯛꯀꯤꯡ ꯇꯧꯔꯒꯀꯣ ꯀꯦꯝꯄꯤꯡꯒꯤ ꯇꯥꯏꯞꯇ ꯑꯗꯨ ꯅꯨꯡꯉꯥꯏꯒꯗꯧꯕ ꯇꯥꯏꯃꯤꯡꯅꯤꯅꯦ
ꯍꯧꯖꯤꯛꯀꯥꯟꯗꯤ ꯑꯁ ꯁꯥꯃꯟꯕꯁꯤꯅ ꯂꯩꯕ ꯉꯝꯗ꯭ꯔꯦꯅꯦ ꯇꯨꯝꯕꯗ ꯐꯥꯎ ꯑꯁ ꯐꯖꯅ ꯀꯩꯅꯣ ꯊꯥꯔꯒ ꯇꯨꯝꯕꯅꯦꯀꯣ ꯅꯠꯇ꯭ꯔꯗꯤ ꯎꯄꯥꯏ ꯂꯩ ꯇꯨꯝꯕ ꯉꯝꯗ꯭ꯔꯦꯅꯦ
ꯑꯦꯁꯤ ꯌꯥꯎꯁꯤꯡꯗꯤ ꯈꯔ ꯅꯨꯡꯉꯥꯏꯔꯅꯦ ꯑꯦꯁꯤ ꯅꯠꯇꯕ ꯌꯨꯝꯁꯤꯡꯁꯤꯅꯦ ꯂꯣꯏꯔꯦ
ꯑꯗꯨꯗꯤ ꯑꯁ ꯌꯥꯝ ꯌꯥꯝ ꯋꯥꯔꯝꯅꯤꯅꯤ
ꯎꯝ ꯑꯦꯁꯤ ꯌꯥꯎꯗꯕ ꯌꯣꯠꯀꯤ ꯁꯤꯡꯒꯥꯒꯤ ꯌꯨꯝ ꯑꯣꯏꯕꯁꯤꯡꯁꯤꯅꯦ
ꯎꯝ
ꯌꯥꯝ ꯅꯨꯡꯉꯥꯏ ꯌꯥꯝ ꯁꯥꯔꯒ ꯋꯥꯔꯤꯔꯤꯁꯤ
ꯃꯥꯟꯅꯦ ꯉꯁꯤ ꯉꯁꯤ ꯀꯔꯤ ꯃꯊꯦꯜ ꯇꯧꯔꯒꯦ ꯇꯧ-ꯇꯧꯒꯅꯤ
ꯍꯋꯥꯏ-ꯍꯋꯥꯏ ꯑꯣꯏꯅ ꯇꯧꯔꯦꯗ ꯉꯁꯤꯗꯤ ꯍꯋꯥꯏꯒ- ꯍꯋꯥꯏ ꯑꯃ ꯇꯧꯔꯦ ꯆꯝꯐꯨꯠ ꯇ ꯑꯗꯨꯒꯁꯦ ꯌꯦꯟꯗꯣ ꯀꯥꯉꯧ ꯑꯃ ꯇꯧꯔꯦ
ꯑꯁ ꯑꯗꯨꯅꯤꯅꯦ ꯈ꯭ꯋꯥꯏꯒꯤ ꯏꯁꯇꯨꯗꯦꯟꯒꯤ ꯏꯁꯨꯗꯦꯟꯒꯤ ꯌꯦꯟꯁꯥꯡꯗꯤ ꯑꯗꯨꯅ- ꯑꯗꯨꯗ-ꯑꯗꯨꯗ-ꯑꯗꯨꯗꯒꯤ ꯑꯍꯦꯟꯕ ꯂꯩꯇꯦꯅꯦ ꯐꯕ
ꯍꯣꯏꯗꯥ ꯕꯣꯔꯗꯤꯡ ꯌꯥꯝ ꯀꯨꯏꯅ ꯂꯩꯔꯛꯄꯩ ꯑꯗꯨꯝ ꯌꯥꯝ ꯍꯋꯥꯏꯖꯦ ꯅꯨꯡꯇꯤꯒꯤ ꯆꯥꯔꯁꯨ ꯑꯗꯨꯝ-ꯑꯗꯨꯝ ꯍꯥꯎꯋꯦꯗ ꯍꯥꯎꯇꯦ ꯍꯥꯏꯕ ꯂꯩꯇꯦ ꯑꯩꯗꯤ
ꯃꯥꯟꯅꯤ
ꯑꯩꯗꯤ ꯏꯟꯖꯤꯡ ꯍꯥꯎꯇꯕ ꯍꯥꯎꯕ ꯍꯥꯏꯕ ꯑꯩ ꯊꯤꯗꯦꯕ ꯑꯩꯗꯤ ꯑꯗꯨꯝ ꯑꯔꯩ ꯑꯔꯤꯕ ꯑꯗꯨꯝ ꯆꯥꯔꯥ ꯂꯩꯌꯦꯕ
ꯑꯗꯨ -ꯑꯗꯨꯃꯥꯏꯅ ꯇꯧꯗꯝꯅꯤ
ꯁꯤꯗꯤ ꯍꯥꯎꯇꯦ ꯆꯥꯔꯣꯏ ꯍꯥꯏꯕ
ꯃꯤꯒꯤ ꯗꯨꯝ ꯀꯝꯄ꯭ꯂꯦꯟ ꯌꯥꯝ ꯇꯧꯕꯗꯣ
ꯑꯥ
ꯑꯗꯨ ꯇꯧꯍꯩꯗꯦ ꯁꯨꯝ ꯑꯩꯔꯩ-ꯑꯔꯩꯕꯗꯣ ꯆꯥꯒꯗꯕꯅꯤ
ꯑꯗꯨꯅꯤ
ꯑꯩꯈꯣꯏꯁꯨ ꯀꯩꯅꯣ ꯑꯉꯥꯡ ꯃꯇꯝꯗꯒꯤ ꯍꯣꯁꯇꯦꯜꯗ ꯈꯛꯇ ꯂꯩꯔꯛꯄꯅꯤꯅꯀꯣ ꯑꯗꯨꯃꯥꯏꯅ ꯁꯤꯒꯣ ꯒ꯭ꯔꯦꯖꯨꯑꯦꯁꯟ ꯐꯥꯎ ꯂꯩꯅꯦ
ꯎꯨꯏꯁ ꯑꯗꯨꯗ ꯑꯧ ꯒ꯭ꯔꯦꯖꯨꯋꯦꯁꯟꯕꯨꯗꯤ ꯍꯣꯁꯇꯦꯜ ꯑꯣꯏꯕꯅꯤꯅ ꯈꯔ ꯐ꯭ꯔꯤꯗꯤ ꯑꯣꯏꯔꯝꯃꯅꯤꯅ‌ꯦ ꯀꯣꯂꯦꯖꯀꯨꯝꯕꯗꯤ ꯀ꯭ꯂꯥꯁ ꯑꯩꯗꯤ ꯀ꯭ꯂꯥꯁ ꯊ꯭ꯔꯤꯗꯒꯤ ꯂꯩꯔꯛꯄꯁꯤ ꯀ꯭ꯂꯥꯁ ꯍꯥꯏ ꯏꯁ꯭ꯀꯨꯜ ꯀ꯭ꯂꯥꯁ ꯇꯦꯟ ꯊꯥꯔꯝꯗꯥꯏꯐꯥꯎ ꯂꯩꯌꯦꯕ ꯑꯗꯨꯒꯤ ꯑꯁ ꯑꯗꯨꯒꯤ ꯏꯁꯤꯇꯤꯛ ꯈꯨꯑꯣꯏꯁꯤꯗꯤ ꯑꯗꯨꯝ ꯕꯣꯔꯗꯤꯡꯗ ꯂꯩꯔꯛꯄꯩꯀꯣ
ꯑꯩꯁꯨ ꯑꯗꯨ-ꯑꯗꯨ ꯂꯣꯏꯔꯒ ꯀꯩꯅꯣ ꯑꯃꯨꯛꯀ ꯑꯗꯨꯗꯒꯤ ꯑꯃꯨꯛ ꯀꯟꯇꯤꯅ꯭ꯌꯨ ꯑꯣꯏꯅ ꯑꯗꯨꯝ ꯆꯠꯄꯅꯤꯗ
ꯑꯣ-ꯑꯣ-ꯑꯣ ꯍꯣꯏ ꯂꯩꯐꯝꯒꯨꯝꯕꯁꯨ ꯂꯩꯇꯕꯅꯤꯅꯀꯣ ꯑꯗꯨꯅ ꯍꯦꯟꯅ ꯄꯨ ꯐꯔꯕꯅꯦ ꯍꯥꯏꯕꯗꯤ
ꯍꯣꯏ ꯏꯃꯥ ꯏꯄꯥꯁꯦ ꯑꯩꯈꯣꯏ-ꯑꯈꯣꯏ ꯈꯛꯇ ꯊꯝꯕ ꯀꯤꯌꯦꯕꯀꯣ